ꯍꯜꯂꯣ ꯇꯥꯏꯌꯦ ꯇꯥꯏꯌꯦ
ꯇꯥꯔꯥꯕꯣ
ꯇꯥꯔꯕꯣ
ꯇꯔꯦ ꯇꯔꯦ
ꯀꯩꯗꯧꯔꯝꯃꯤꯅꯣ
ꯆꯥ ꯊꯛꯎꯅ ꯆꯥ ꯊꯛꯎꯕꯅꯦ ꯆꯥꯉꯀꯏ
ꯑꯣ ꯃꯃꯥꯟ ꯊꯣꯛꯑ ꯊꯎꯏꯔꯣ
ꯃꯄꯥꯟ ꯊꯣꯛꯑ ꯊꯛꯎꯕꯅꯦ ꯀꯦꯗꯔꯣꯝꯃꯤꯅꯣ ꯅꯡꯗꯤ
ꯁꯨꯝ ꯂꯩꯔꯝꯕꯅꯤ ꯌꯨꯝꯗ ꯂꯣꯂꯥ ꯊꯛꯄꯥ ꯌꯗꯔꯣ ꯍꯥꯏꯁꯦ ꯅꯡ ꯃꯄꯥꯟ ꯊꯣꯛ ꯊꯛꯎꯏꯗꯨꯅ
ꯀꯩꯗꯣꯔꯃꯤꯅꯣ
ꯂꯩꯔꯝꯃꯤꯅꯦ
ꯑꯣ
ꯅꯠꯇꯦꯕꯚ ꯑꯩ ꯍꯥꯏꯗꯤ ꯌꯨꯝꯗ ꯂꯣꯜꯂꯒ ꯊꯛꯄ ꯌꯥꯗꯕ ꯆꯥꯔꯕꯥ ꯃꯄꯥꯟ ꯊꯛꯎꯏꯁꯤ
ꯑꯦ ꯁꯨꯡ ꯃꯄꯥꯟ ꯆꯠꯂ ꯊꯎꯗꯨꯅ ꯐꯩꯩꯅ ꯊꯛꯎꯕꯅꯤꯗ ꯌꯨꯝꯗ ꯂꯣꯟꯕꯗꯨꯒ ꯈꯦꯠꯅꯩꯗꯅ
ꯃꯄꯥꯟꯗ ꯂꯣꯟꯕꯅ ꯍꯦꯟꯅ ꯍꯥꯑꯣꯔꯤꯔꯣ
ꯅꯠꯇꯦꯗ ꯆꯥꯛ ꯇꯣꯛꯄꯒꯤ ꯁꯨꯝ ꯋꯀꯤꯡ ꯑꯣꯏꯅ ꯀꯩ ꯑꯣꯏ ꯆꯠꯂꯨꯁꯦꯅ ꯆꯠꯂꯨꯕꯅꯤꯗ
ꯐꯩꯅꯦ ꯋꯥꯀꯤꯡ ꯀꯩ ꯈꯔꯥ ꯈꯔꯥ ꯇꯣꯏꯇꯣꯏꯟ ꯆꯥꯕꯥ ꯐꯩ ꯇꯧꯔꯒꯥ
ꯎꯝ
ꯑꯩꯈꯣꯏꯗꯤ ꯁꯨꯝ ꯆꯥꯕ ꯂꯣꯏꯔꯒ ꯁꯨꯝ ꯐꯝꯖꯤꯜꯂꯒꯦ ꯒꯦꯃ ꯈꯔ ꯁꯥꯅ ꯐꯣꯟ ꯈꯔ ꯌꯦꯉꯥ ꯁꯨꯝ ꯇꯧꯔꯛꯏ
ꯎꯝ ꯅꯣꯏ ꯄꯞꯖꯤ ꯁꯥꯟꯅꯔꯤꯕꯣ
ꯄꯥꯐꯖꯤ ꯁꯥꯟꯅꯔꯝꯕꯅꯦ ꯑꯗꯣ ꯍꯧꯖꯤꯛ ꯑꯦꯛꯖꯥꯝ ꯃꯌꯥ ꯌꯧꯁꯜꯂꯛꯄꯩ ꯈꯔ ꯂꯦꯞꯄꯤ ꯍꯧꯖꯤꯛꯁꯦ
ꯑꯣ
ꯁꯥꯟꯅꯗ꯭ꯔꯦ ꯍꯥꯟꯅ ꯑꯉꯥꯡ ꯑꯣꯏꯅ ꯑꯩꯈꯣꯏꯅ ꯀ꯭ꯂꯥꯁ ꯁꯚꯦꯟ ꯇꯨꯌꯦꯜꯕ ꯀꯥꯔꯤꯉꯩꯗꯗꯤ ꯐꯖꯅ ꯁꯥꯟꯅꯔꯝꯃꯦ ꯑꯗꯨꯒꯤ ꯃꯇꯨꯡ ꯁꯥꯟꯅꯕ ꯌꯥꯕ ꯁꯥꯟꯅꯔꯝꯃꯦ ꯍꯧꯖꯤꯛꯇꯤ ꯈꯔ ꯂꯦꯞꯄꯦ
ꯎꯝ ꯑꯩꯁꯨ ꯈꯔ ꯁꯥꯟꯅꯔꯝꯕꯅꯤ ꯐꯣꯟꯁꯦ ꯏꯁꯇꯣꯔꯦꯖꯁꯦ ꯆꯠꯂꯛꯇꯕꯗꯤ ꯀꯛꯊꯠꯈꯔꯦ ꯁꯥꯟꯅꯈꯤꯗ꯭ꯔꯦ
ꯑꯍꯥ ꯍꯧꯖꯤꯛꯇꯤ ꯌꯥꯝ ꯆꯥꯎꯔꯦꯍꯦ ꯒꯦꯝ ꯃꯈꯩꯁꯦ ꯂꯣꯏꯅ
ꯌꯥꯗ꯭ꯔꯦ ꯌꯥꯗ꯭ꯔꯦ ꯏꯁꯇꯣꯔꯦ ꯁꯥꯟꯇꯤ ꯆꯥꯎꯈꯠꯂ ꯌꯥꯗ꯭ꯔꯦ
ꯃꯣꯏ ꯀꯩꯀꯩꯀꯩ ꯍꯥꯞꯀꯠꯂꯛꯄꯣꯏꯅꯣ ꯈꯡꯗꯦ ꯃꯣꯏ ꯑꯞꯗꯦꯠ ꯀꯩꯀꯩ ꯃꯌꯥꯝ ꯂꯥꯛꯄꯣꯏꯔꯥ
ꯎꯝ ꯃꯥꯅꯦ ꯏꯚꯦꯟ ꯀꯩꯀꯩ ꯑꯅꯧ ꯑꯅꯧꯕ ꯁꯨꯝ ꯍꯥꯞꯆꯜꯂꯛꯄꯗꯣ ꯑꯗꯨꯗꯨꯅꯅꯤꯗ
ꯌꯥꯝ ꯆꯥꯎꯣꯏꯕ
ꯈꯔꯥ ꯂꯩꯔꯗꯤ ꯃꯌꯥꯝ ꯌꯧ ꯆꯥꯎꯔꯛꯄꯕꯨ ꯌꯥꯏꯅꯦ
ꯎꯝ ꯍꯣꯏ ꯑꯗꯨꯏ ꯃꯇꯝꯗꯨꯁꯨ ꯀꯩꯅꯣꯁꯨ ꯇꯧꯔꯅꯤ ꯀꯩꯅꯣ ꯐꯣꯟꯒꯤ ꯏꯁꯇꯣꯔꯦꯖ ꯃꯈꯩꯁꯨ ꯂꯣꯏ ꯆꯥꯎꯈꯠꯂꯛꯑꯅꯤ
ꯑꯥ ꯆꯥꯑꯣꯈꯠꯂꯛ ꯑꯅꯤ ꯑꯗꯨꯕꯨꯗꯤ
ꯑꯗꯨꯒꯤ ꯀꯩꯅꯣꯁꯨ ꯍꯧꯖꯤꯛ ꯅꯦꯠꯋꯥꯛ ꯅꯨꯡꯉꯥꯏꯔꯦ ꯐꯥꯏꯚ ꯖꯤ ꯅꯨꯡꯉꯥꯏꯔꯤꯁꯦ ꯑꯗꯨ ꯃꯇꯝꯗ ꯁꯤꯛꯁ ꯖꯤ ꯌꯧꯔꯛꯑꯅꯤꯗ
ꯌꯧꯔꯅꯤ ꯌꯧꯔꯅꯤ
ꯁꯤꯖꯤꯁꯤ ꯀꯥꯏꯗꯅꯣ ꯁꯤꯛꯖꯤꯁꯤ ꯀꯩ ꯂꯝꯗꯅꯣ ꯑꯃꯥ ꯑꯥ ꯍꯧꯔꯦꯅ ꯑꯗꯨꯃꯥꯏꯅ ꯍꯥꯏꯗꯣꯏꯅꯦ ꯍꯧꯐꯦꯠ ꯇꯥꯒꯤꯒꯨꯝ ꯇꯧꯋꯦ
ꯑꯗꯨꯗꯥꯗꯤ ꯇꯥꯗꯦꯕꯣ ꯈꯡꯗ ꯀꯩ ꯂꯝ ꯑꯣꯏꯖꯟ
ꯅꯨꯡ ꯗꯤ ꯅꯨꯉꯥꯏꯔꯝꯒꯅꯤꯀꯣ ꯃꯣꯏ ꯅꯦꯇꯀꯥꯗꯣ
ꯅꯨꯉꯥꯏꯔꯝꯒꯅꯤ ꯐꯥꯏꯚ ꯖꯤꯕꯨ ꯁ ꯅꯨꯡꯉꯥꯏꯔꯁꯤꯅꯗꯤ ꯁꯤꯛꯁ ꯖꯤꯒꯤ ꯀꯃꯥꯏꯅ ꯇꯧꯅꯤ
ꯅꯪ ꯁꯥꯟꯅ ꯈꯣꯠꯅꯕ ꯑꯝꯇ ꯇꯧꯗ꯭ꯔꯕꯣ ꯍꯧꯖꯤꯛꯀꯥꯟꯁꯤꯕꯣ ꯍꯥꯏꯗꯤ ꯍꯥꯟꯅ ꯅꯪ ꯕꯣꯜ ꯁꯥꯟꯅꯕ ꯈꯣꯠꯄ ꯇꯧꯕꯗꯣ ꯀꯃꯥꯏ ꯀꯃꯥꯏꯅ ꯇꯧꯔꯤꯕ
ꯍꯥꯟꯅ ꯐꯨꯠꯕꯣꯜ ꯑꯃꯨꯛ ꯁꯥꯟꯅ ꯕꯤꯃꯤꯟꯠꯟ ꯑꯃꯨꯛ ꯁꯥꯟꯅ ꯇꯧꯔꯝꯕꯅꯦ ꯇꯧꯗ꯭ꯔꯦ ꯆꯠꯇ꯭ꯔꯦ ꯍꯛꯆꯥꯡꯁꯦ ꯈꯔ ꯇꯟꯊꯔꯦ ꯀꯩꯗꯧꯔꯣꯅꯣ ꯈꯪꯗꯦ ꯑꯗꯨꯗꯨꯗꯒꯤ ꯆꯠꯄꯨꯗꯤ ꯆꯠꯇꯣꯏꯅꯤ ꯑꯦ ꯈꯔ ꯂꯩꯔ ꯆꯠꯀꯦꯅ ꯑꯩꯅ ꯆꯠꯇꯕ
ꯑꯩ ꯑꯗꯨꯝ ꯁꯥꯟꯅꯔꯛꯄꯅꯤꯅ ꯅꯣꯏꯗꯤ ꯎꯝ ꯎꯝ ꯍꯥꯏꯗꯤ ꯍꯞꯇꯥ ꯑꯃ ꯑꯅꯤ ꯐꯖꯅ ꯑꯃꯨꯛꯇꯪ ꯁꯥꯟꯅꯔꯨ ꯃꯇꯨꯡ ꯃꯇꯝꯗꯗꯤ ꯑꯗꯨꯝ ꯀꯩꯅꯣ ꯇꯧꯔꯛꯀꯅꯤꯗ ꯍꯥꯟꯅꯒꯤ ꯇꯥꯏꯞꯇ ꯑꯗꯨꯝ ꯇꯧꯔꯛꯀꯅꯤꯗ
ꯑꯥ ꯑꯗꯨꯗꯤ ꯇꯧꯅꯤ ꯍꯥꯏꯗꯤ ꯑ ꯑꯗꯨꯝ ꯍꯥꯏꯗꯤ ꯀꯪꯕ ꯑꯗꯨꯝ ꯍꯛꯆꯥꯡ ꯅꯣꯏꯈꯠ ꯇꯥꯔꯖꯨ ꯑꯗꯨꯝ ꯐꯠ ꯂꯥꯎꯅ ꯀꯪꯗꯕꯗꯣ ꯑꯗꯨꯗ ꯇꯧꯋꯦ ꯇꯧꯕꯗ ꯅꯨꯡꯉꯥꯏꯈ꯭ꯔ ꯄꯣꯠꯅꯤꯗ ꯁꯥꯟꯅꯕꯒꯥꯏ
ꯑꯩꯈꯣꯏꯅ ꯑꯃ ꯁꯨꯡꯁꯥꯛ ꯁꯥꯟꯅꯗꯕꯅꯤꯅ ꯍꯧꯖꯤꯛꯇꯤ ꯂꯣꯏꯔꯦ ꯀꯩꯅꯣꯝꯃ ꯁꯥꯟꯅꯒꯦ ꯑꯥ ꯀꯩꯅꯣꯝꯃ ꯁꯥꯟꯅꯒꯦꯁꯨ ꯍꯩꯇ ꯀꯩꯅꯣꯝꯃ ꯇꯧꯒꯦꯁꯨ ꯍꯩꯇ ꯑꯗꯨꯝ ꯏꯁꯥꯁꯤꯡꯅ ꯑꯗꯨꯝ ꯅꯣꯡꯃ ꯅꯣꯡꯃꯒꯤ ꯅꯔ ꯋꯥꯋꯥꯛꯀꯤꯡ ꯈꯔ ꯆꯠꯀꯦ ꯇꯧꯕꯁꯨ ꯑꯗꯨꯝ ꯇꯜꯂ ꯑꯗꯨꯝ ꯂꯩꯔꯦ ꯁꯤꯗ ꯍ ꯛꯇ ꯈꯤꯇꯪ ꯁꯦꯝꯍꯧꯗ꯭ꯔꯗꯤ ꯏꯁꯥꯁꯦ ꯀꯩꯅꯣꯝ ꯑꯣꯜꯂꯛꯀꯗꯧ ꯇꯧꯔꯤꯅꯤ
ꯎꯝ ꯀꯩꯅꯣ ꯇꯧꯋꯣ ꯂꯝꯖꯦꯟ ꯆꯦꯜꯂꯣ ꯂꯝꯖꯦꯟ ꯆꯅꯕꯖꯤꯅ ꯈ꯭ꯋꯥꯏ ꯐꯩꯌꯦꯕ ꯍꯥꯏꯗꯤ ꯏꯁꯥꯁꯨ ꯀꯟꯈꯠꯄ ꯍꯦꯜꯂꯤ ꯑꯗꯒꯤ ꯏꯁꯇꯦꯃꯤꯅꯥ ꯂꯩꯕꯁꯨ ꯍꯦꯜꯂꯤ ꯑꯗꯨꯗꯨꯅ ꯂꯝꯖꯦꯟ ꯆꯦꯟꯕꯅ ꯐꯩ ꯑꯩꯁꯨ ꯂꯝꯖꯦꯟꯁꯨ ꯆꯦꯜꯂꯝꯕꯅꯦ ꯂꯝꯖꯦꯟ ꯆꯦꯟꯕꯁꯤꯁꯨ ꯁꯨꯝ ꯇꯟꯖꯜꯂꯛꯏ ꯂꯥꯞꯄꯒꯤꯗꯤ ꯅꯤꯡꯕꯤꯅꯦꯕ ꯋꯥꯈꯜꯁꯤꯗꯀꯣ ꯂꯝꯖꯦꯟ ꯆꯦꯟꯕꯁꯤ ꯋꯥꯈꯜꯒꯤ ꯃꯈꯥꯁꯨ ꯌꯥꯝ ꯄꯣꯜꯂꯦꯕ ꯑꯗꯨꯗꯨꯅ ꯈꯪꯁꯤ ꯌꯧꯁꯦ ꯁꯨꯡꯌꯥ ꯌꯥꯔꯣꯏꯗꯣꯏꯅꯦꯅꯦ
ꯍꯣꯏ ꯋꯥꯈꯜꯅ ꯋꯥꯁꯤꯜꯂꯛꯑꯗꯤ ꯑꯗꯨꯝ ꯍꯛꯆꯥꯡꯁꯨ ꯑꯗꯨꯝ
ꯎꯝ ꯋꯥꯈꯜ ꯋꯥꯗ꯭ꯔꯗꯤꯀꯣ ꯁꯨꯝ ꯋꯥꯗꯕꯤ ꯅꯨꯡꯉꯥꯏꯔꯤꯁꯦꯟ ꯑꯁ ꯅꯨꯃꯤꯠ ꯇꯔꯥꯅꯤꯃꯨꯛ ꯐꯠ ꯆꯦꯟꯈꯤꯕꯗꯅꯦ ꯑꯗꯨꯝ ꯐꯖꯅ ꯑꯗꯨꯝ ꯆꯦꯟꯕ ꯉꯝꯕꯅꯦꯕ
ꯑ ꯍꯥꯏꯗꯤ ꯑꯩꯅ ꯆꯦꯜꯂꯝꯕꯗꯣ ꯑꯩꯈꯣꯏ ꯊꯥ ꯑꯃꯃꯨꯛ ꯑꯗꯨꯃꯥꯏꯅꯒ ꯆꯦꯜꯂꯝꯃꯕꯅꯤ ꯐꯖꯅ ꯆꯦꯟ ꯉꯝꯃꯝꯃꯕꯅꯦ ꯑꯗꯨꯗ ꯅꯣꯡꯃꯁꯦ ꯍꯦꯛ ꯈꯔ ꯍꯦꯟꯖꯜꯂꯨꯕ ꯍꯥꯏꯇꯥꯔꯦ ꯍꯦꯟꯖꯟꯕ ꯍꯥꯏꯗꯤ ꯉꯍꯥꯟꯈꯩ ꯆꯦꯟꯕ ꯆꯥꯡꯗꯨꯗꯒꯤ ꯍꯦꯟꯗꯣꯛ ꯄꯥꯊꯣꯛꯅ ꯉꯝ ꯃ꯭ꯔ ꯌꯦꯡꯁꯦꯅ ꯑꯩꯈꯣꯏꯅ ꯆꯦꯜꯂꯨꯕꯅꯦꯃꯦ ꯑꯗꯨꯒ ꯑꯩꯈꯣꯏꯒꯤ ꯄꯟꯊꯨꯡꯐꯝ ꯌꯧꯔꯝꯗꯥꯏꯗꯨꯗ ꯑꯩꯈꯣꯏꯅ ꯍꯟꯗ꯭ꯔꯦꯠ ꯈꯞꯁꯦꯅ ꯈꯞꯅꯕ ꯍꯥꯏꯇꯥꯔꯦ ꯑꯗꯨꯗ ꯑꯗꯨꯗ ꯑꯩꯁꯨ ꯍꯦꯛ ꯉꯝꯅꯕꯅꯦꯅ ꯂꯣꯏꯁꯤꯜꯂꯕꯁꯤꯕꯨ ꯃꯁꯤꯕꯨ ꯆꯦꯟꯊꯠꯂꯒ ꯌꯦꯡꯉꯦ ꯆꯦꯟꯕꯅꯦ ꯑꯗꯨ ꯋꯥꯟꯊꯔꯛꯇꯅ ꯑꯗꯩ ꯂꯝꯖꯦꯟ ꯆꯦꯟꯈꯤꯗ꯭ꯔꯦ
ꯍꯣꯏ ꯀꯩꯅꯣ ꯇꯧꯕꯅꯤ ꯑꯗꯨꯃꯥꯏꯅ ꯇꯧꯀꯥꯟꯗ ꯋꯥꯟꯊꯕꯗ ꯅꯠꯇꯅ ꯑꯣꯕ ꯈꯣꯠꯄ ꯇꯧꯕ ꯃꯌꯥꯝ ꯌꯥꯎꯕꯅꯦ ꯑꯋꯥꯕ ꯍꯦꯟꯃꯟꯕꯒꯤ
ꯑꯗꯨ ꯑꯗꯨ ꯑꯣꯕꯗꯤꯗꯤ ꯇꯧꯗꯦꯕꯀꯣ ꯉꯥꯛꯇꯪ ꯒ꯭ꯌꯥꯟ ꯂꯣ ꯃꯥꯡꯕꯤꯅꯦꯝꯤ ꯑꯗꯨꯗꯨꯒ ꯀꯩꯅꯣ ꯇꯧꯔꯦ ꯎꯝ ꯑꯩꯈꯣꯏ ꯏꯕꯥꯍꯣꯏ ꯀꯧꯔꯦ ꯑꯗꯨꯗꯨꯒ ꯑꯣ ꯑꯥꯔ ꯑꯦꯁ ꯏꯁꯤꯡ ꯈꯔ ꯊꯥꯔꯦ ꯑꯗꯣ ꯒ꯭ꯌꯥꯟ ꯈꯤꯇꯪ ꯈꯤꯇꯪ ꯂꯥꯛꯑꯦ ꯑꯗꯨ ꯁꯣꯔ ꯍꯣꯟꯕ ꯌꯥꯝ ꯊꯤ ꯋꯥꯕꯅꯦ ꯑꯗꯨꯗꯨꯒ ꯀꯩꯅꯣ ꯇꯧꯔꯒ ꯑꯣ ꯑꯥꯔ ꯑꯦꯁ ꯈꯔ ꯂꯩꯔꯦ ꯑꯗꯨꯗꯨꯒ ꯊꯛꯆꯜꯂꯦ ꯑꯗꯩꯗꯤ ꯍꯛꯆꯥꯡ ꯀꯪꯈꯠꯂꯦ ꯑꯗꯨꯒ ꯑꯃꯨꯛ ꯏꯕꯥꯏꯅ ꯑꯃꯨꯛ ꯉꯥꯅꯨ ꯆꯥꯁꯤꯦꯅ ꯉꯥꯅꯨꯃꯨꯛ ꯆꯥꯥꯁꯜꯂꯦ
ꯑꯣ ꯄ ꯁꯣ ꯔꯨꯄꯥꯒꯤ
ꯑ ꯑꯗꯨ ꯇꯧꯁꯟꯕꯗꯗꯤ ꯑꯗꯨꯝ ꯀꯩꯝ ꯇꯧꯈꯤꯗ꯭ꯔꯦ ꯑꯗꯩ ꯑꯩꯈꯣꯏ ꯏꯕꯥꯏꯅ ꯉꯥꯡꯉꯦ ꯂꯝꯖꯦꯟ ꯆꯦꯜꯂꯤꯉꯩꯅꯦ ꯅꯣꯏꯅ ꯈꯣꯡꯎꯞꯁꯨ ꯐꯖꯅ ꯇꯣꯡꯗꯦ ꯃꯤꯅ ꯂꯝꯄꯥꯛꯇ ꯆꯦꯟꯕꯅꯤ ꯅꯣꯏꯅ ꯁꯣꯔꯣꯛꯇ ꯆꯦꯜꯂꯦ ꯑꯗꯨꯅꯗꯤ ꯍꯌꯦꯡ ꯑꯣꯏꯅ ꯅꯁꯥꯁꯨ ꯑꯗꯨ ꯁꯣꯛꯂꯛꯀꯅꯤ ꯈꯨꯔꯨꯁꯨ ꯑꯗꯨꯝ ꯅꯥꯔꯛꯀꯅꯤ ꯅꯣꯏꯅ ꯆꯦꯟꯒꯦ ꯍꯥꯏꯔꯗꯤ ꯀꯩꯅꯣꯗ ꯆꯦꯜꯂꯣꯅ ꯂꯝꯄꯥꯛꯇ ꯆꯦꯜꯂꯣꯅ ꯑꯗꯨꯗꯩ ꯑꯃꯨꯛ ꯈꯔ ꯂꯩꯔꯒ ꯑꯃꯨꯛ ꯆꯦꯜꯂꯝꯃꯦꯕꯀꯣ ꯑꯃꯨꯛ ꯑ ꯂꯝꯄꯥꯛꯇ ꯂꯝꯄꯥꯛꯇ ꯑꯃꯨꯛ ꯆꯦꯜꯂꯝꯃꯦ ꯑꯗꯨ ꯑꯗꯨꯗꯨꯒ ꯑꯃꯨꯛ ꯈꯪꯗ꯭ꯔꯦꯗ ꯀꯩꯅꯣ ꯇꯧꯈꯤꯕꯗꯩꯅꯦ ꯀꯣꯂꯦꯖ ꯀꯩꯀꯥ ꯀꯥꯕ ꯈꯣꯠꯄ ꯇꯧꯈꯤꯕꯗꯩ ꯑꯃꯨꯛ ꯂꯦꯞꯈꯤꯕꯅꯦꯕ
ꯑꯣ ꯍꯣꯏ ꯂꯝꯖꯦꯟ ꯆꯦꯟꯕ ꯈꯣꯠꯄ ꯍꯥꯏꯁꯤꯗꯤ ꯈꯤꯇꯪ ꯂꯝꯄꯥꯛꯀꯨꯝꯕ ꯀꯩꯒꯨꯝꯕꯗ ꯆꯦꯟꯕꯅ ꯐꯩ ꯀꯣꯏꯂꯥꯗ ꯆꯦꯟꯕ ꯍꯥꯏꯁꯤꯗꯤ ꯏꯁꯥꯗ ꯌꯥꯝꯅ ꯁꯣꯡꯉ ꯑꯗꯨꯝ ꯑꯣꯏꯌꯦꯕ ꯍꯥꯏꯗꯤ ꯁꯝꯅ ꯍꯥꯏꯔꯕ ꯅ ꯀꯩꯅ ꯏꯕꯥꯏꯅ ꯍꯥꯏꯗ ꯆꯞ ꯃꯥꯟꯅꯩ ꯍꯥꯏꯗꯤ ꯈꯣꯡ ꯀꯨꯝꯕ ꯀꯩꯒꯨꯝꯕ ꯐꯖꯅ ꯇꯣꯡꯕ ꯈꯣꯠꯄ ꯇꯧꯗ꯭ꯔꯒꯗꯤꯀꯣ
ꯎꯝ
ꯑꯗ ꯂꯣꯏꯅ ꯁꯣꯛꯄꯅꯦ ꯑꯗꯨꯒꯤ ꯄꯣꯠꯇ ꯑꯗꯨꯗꯤ ꯑꯗꯒꯤ ꯆ ꯆꯦꯜꯂꯕ ꯃꯇꯨꯡꯗ ꯐꯖꯅ ꯆꯥꯗ ꯊꯛꯛꯇ ꯇꯧꯕꯁꯨ ꯌꯥꯗꯕꯅꯤꯅ
ꯑꯥ ꯌꯥꯗ ꯌꯥꯗ
ꯆꯥꯛ ꯌꯦꯟꯁꯥꯡ ꯈꯔ ꯆꯥꯔꯒ ꯑꯗꯨꯝ ꯇꯧꯔꯒ ꯑꯗꯨꯗꯤ ꯀꯩꯁꯨꯝ ꯀꯥꯟꯅꯔꯣꯏꯕ ꯑꯃꯔꯣꯝꯗ ꯀꯣꯆꯤꯟꯁꯤꯦ ꯌꯥꯝ ꯗꯔꯀꯥꯔ ꯇꯥꯏꯌꯦꯕ ꯑꯩꯈꯅ
ꯇꯥꯏ ꯐꯦ
ꯀꯩꯅꯣꯗ ꯀꯔꯤ ꯍꯥꯏꯅꯤ ꯑꯩꯈꯣꯏ ꯀꯥꯞꯀꯨꯝꯕ ꯀꯩꯒꯨꯝꯕꯗ ꯌꯥꯝ ꯌꯥꯝꯗꯕ ꯑꯩꯈꯣꯏ ꯣꯠꯇ ꯃꯈ ꯀꯩ ꯌꯥꯝꯕ ꯈꯣꯠꯄ ꯂ ꯑꯣꯏ
ꯎꯝ
ꯅꯠꯇ꯭ꯔꯗꯤ ꯍꯛꯆꯥꯡ ꯐꯒꯠꯂꯛꯄ ꯍꯥꯏꯔꯒ ꯍꯛꯆꯥꯡ ꯑꯥꯡ ꯑꯣꯏꯅ ꯁꯣꯛꯤꯜꯂꯛꯀꯗꯣꯏꯅꯦ
ꯁꯂꯔꯇꯅꯤ ꯆ ꯊ ꯄꯩꯁꯥ ꯌꯥꯝ ꯆꯪꯕ ꯖꯥꯠꯅꯤꯗ ꯃꯁꯤ
ꯃꯥꯅꯦ ꯍꯛꯆꯥꯡ ꯁꯥꯖꯦꯟ ꯇꯧꯕꯩꯁꯤ ꯄꯩꯁꯥꯒꯤ ꯄꯩꯁꯥ ꯉꯥꯛꯇꯅꯤ
ꯎꯝ
ꯑꯗ ꯑꯩꯈꯣꯏꯅ ꯍꯧꯖꯤꯛ ꯆꯥꯔꯤꯕ ꯍꯥꯏꯕꯨ ꯑꯌꯨꯛꯀꯤ ꯆꯥꯛ ꯆꯥꯅꯤꯗꯥꯥꯡ ꯆꯆꯥ ꯁꯤ ꯈꯛꯇꯅ ꯑꯩꯈꯣꯏꯅ ꯆꯦꯜꯂꯒ ꯑꯗꯨ ꯇꯧꯔꯒ ꯑꯩꯈꯣꯏ ꯏꯁꯥ ꯊꯛꯕꯁꯨ ꯁꯨꯝ ꯌꯥꯔꯣꯏꯅꯦ
ꯌꯥꯗꯣꯏ ꯌꯥꯔ
ꯀꯩꯅꯣꯝꯃ ꯍꯥꯏꯇꯥꯔꯦ ꯑꯩꯈꯣꯏ ꯆꯥꯅꯕ ꯏꯁꯥꯁꯤ ꯁꯦꯝꯅꯕ ꯑꯃ ꯆꯥꯗꯕ ꯌꯥꯔꯣꯏꯕ ꯆꯥꯛꯇꯨꯅ ꯄꯨꯈꯝ ꯃꯔꯤ ꯃꯉꯥ ꯆꯥꯁꯤꯜꯂꯒ ꯂꯝꯃꯤꯦꯟ ꯆꯦꯟꯕ ꯍꯥꯏꯗꯨ ꯀꯩ ꯁꯨꯝ ꯌꯥꯔꯣꯏ
ꯎꯝ ꯆꯈꯣꯏꯅ ꯇꯧꯔꯝꯖꯤꯗꯤ ꯙꯨꯅꯤꯅꯤ ꯇꯞꯦꯁ ꯇꯧ ꯑꯣꯅꯤꯕ ꯑꯣꯏꯅ ꯇ
ꯆꯥꯕ ꯑꯃ ꯄꯨꯔꯥ ꯃꯦꯟꯇꯦꯟ ꯐꯖꯅ ꯇꯧꯗ꯭ꯔꯒꯗꯤꯀꯣ ꯏꯁꯥꯗ ꯀꯥꯟꯅꯕ ꯁꯨꯡꯐꯝ ꯈꯪꯗꯕꯗꯨ ꯂꯩꯕꯗꯣ
ꯑꯗꯩ ꯑꯩꯈꯣꯏꯅ ꯇꯧꯔꯝꯅꯤꯁꯉ ꯄꯨꯔꯥ ꯅꯥꯑ ꯁꯤꯕꯨ ꯁꯤꯅꯤꯧꯅ ꯌꯣꯠ ꯁꯥꯟꯅ ꯆꯠꯂꯝꯃꯦ ꯑꯗ ꯗꯥꯏꯠ ꯄ꯭ꯔꯣꯇꯤꯟ ꯂꯩꯕ ꯄꯩꯁꯥ ꯃꯌꯥꯝ ꯆꯪꯉꯦꯅ ꯂꯐꯣꯏꯅꯦ ꯌꯦꯔꯨꯝꯅꯦ ꯑꯗꯨꯕꯨꯗꯤ ꯑꯗꯨꯝ ꯆꯥꯎꯕꯣ ꯑꯗꯨ ꯑꯗꯨ ꯆꯥꯔ ꯆꯥꯔꯛꯈ꯭ꯔꯕꯅꯤ ꯊꯥ ꯑꯅꯤꯃꯨꯛ ꯁꯥꯟꯅꯔꯝꯅꯤ ꯌꯦꯡꯉꯣ
ꯎꯝ
ꯑꯗꯨ ꯈꯛꯇꯅ ꯌꯥꯔꯛꯇꯦꯕ ꯄꯣꯠ
ꯌꯥꯒꯗꯕꯅꯤꯗ ꯑꯗꯣ ꯃꯣꯏ ꯈꯔ ꯑꯃꯅꯁꯨ ꯍꯥꯏ ꯃꯣꯏ ꯖꯤꯝ ꯁꯥꯟꯅꯔ ꯀꯥꯟꯗ ꯂꯈꯣꯏ ꯆꯥꯕ ꯐꯩ ꯐꯠꯇꯦ ꯁꯪꯒꯣꯝ ꯁꯪꯒꯣꯝ ꯐꯩ ꯐꯠꯇꯦ ꯌꯥꯝ ꯂꯩꯕꯅꯤ ꯑꯃꯒ ꯑꯃꯁꯒꯨ ꯑꯝꯇ ꯃꯥꯟꯅꯗꯕꯅꯦ
ꯀꯩꯅꯣ ꯇꯧꯋꯦ ꯑꯩꯈꯣꯏ ꯍꯛꯆꯥꯡꯒꯤ ꯃꯈꯥ ꯄꯣꯟ ꯍꯥꯏꯇꯥꯔꯦ ꯑꯗꯨꯗꯣ ꯑꯗ ꯑ ꯂ ꯑꯩꯈꯣꯏꯒꯨꯝꯕ ꯌꯦꯔꯨꯝꯒꯨꯝꯕꯁꯤꯗꯤꯀꯣ ꯀꯩꯝ ꯀꯥꯏꯗꯦ ꯁꯤꯗꯤ ꯆꯥꯒꯗꯕꯅꯦꯕ ꯎꯝ ꯑꯗꯨꯒ ꯀꯩꯅꯣꯒꯨꯝꯕꯗꯗꯤ ꯁꯪꯒꯣꯝꯒꯨꯝꯕꯗꯤ ꯊꯛꯅꯗꯦ ꯍꯥꯏꯇꯥꯔꯦ ꯍꯛꯆꯥꯡꯒꯤ ꯃꯈꯥ ꯑꯃ ꯍꯣꯜꯂꯦ ꯍꯥꯏꯗꯤ ꯍꯛꯆꯥꯡ ꯅꯣꯏꯕ ꯄꯥꯕ ꯂꯩꯗꯅꯀꯣ ꯑꯩꯈꯣꯏꯅ ꯊꯥꯒꯠ ꯑꯄꯥꯕ ꯃꯤꯗꯗꯤ ꯃꯁꯥꯗꯣ ꯊꯥꯒꯠꯅꯤꯡꯗꯣꯏꯅꯦ ꯍꯥꯏꯗꯤ ꯅꯣꯏꯍꯟꯅꯤꯡꯗꯣꯏꯅꯦꯕ ꯑꯗꯨꯒ ꯅꯣꯡꯃꯤ ꯃꯤ ꯑꯃꯨꯛ ꯃꯁꯛ ꯀꯩꯥ ꯇꯥꯔꯛꯅꯕ ꯍꯣꯠꯅꯔꯛꯄ ꯈꯣꯠꯂꯛꯄ ꯇꯧꯗ ꯑꯗꯨꯗꯨꯅ ꯃꯥꯒꯤ ꯆꯥꯕꯒꯤ ꯅꯤꯌꯣꯝꯁꯨ ꯇꯣꯉꯥꯟ ꯇꯣꯉꯥꯟꯕ ꯂꯩ
ꯍꯣꯏ ꯑꯗꯨ ꯇꯧꯗ꯭ꯔꯒꯗꯤ ꯑꯩꯈꯣꯏꯗꯁꯨ ꯌꯥꯝ ꯀꯥꯏ
ꯑꯥ ꯑꯣ ꯐꯔꯦ ꯑꯗꯣ ꯕꯣꯜꯁꯨ ꯍꯧꯖꯤꯛꯁꯦ ꯋꯥꯔꯛꯄ ꯃꯇꯝꯅꯤꯅ ꯕꯣꯜ ꯃꯇꯝꯁꯨ ꯌꯧꯁꯜꯂꯛꯑꯦ ꯉꯥꯏꯍꯥꯛ ꯌꯦꯡꯉꯨꯈꯤꯒꯦ
ꯍ ꯍꯣꯏ ꯑꯃ ꯑꯃꯔꯛ ꯑꯩꯁꯨ ꯇꯤꯚꯤ ꯀꯥꯞꯄ ꯍꯦꯛ ꯉꯍꯥꯛꯇꯪ ꯌꯦꯡꯒ ꯎꯝ ꯎꯝ
ꯍꯣꯏ ꯍꯣꯏ